ꯍꯥꯥ
ꯅꯠꯇꯦ ꯑꯗꯨꯗꯤ ꯑꯩꯉꯣꯟꯗꯗꯤ ꯇꯥꯛꯁ ꯀꯝꯄ꯭ꯂꯤꯇꯦꯠ ꯍꯥꯏꯅ ꯊꯣꯛꯇꯦꯅꯤ ꯇꯥꯛꯁ ꯀꯝꯄ꯭ꯂꯤꯇꯦꯠ ꯍꯥꯏꯅ ꯊꯣꯛꯇꯦꯅꯦ ꯇꯥꯛ ꯁ ꯍꯥꯏꯅ ꯊꯣꯏꯅ ꯑꯗꯨꯗ ꯐꯣꯔ ꯍꯥꯏꯗꯤ ꯀꯣꯜ ꯃꯔꯤ ꯇꯧꯈ꯭ꯔꯗꯤ ꯀꯣꯜ ꯃꯔꯤ ꯍꯥ
ꯑꯗꯨꯒꯤ ꯊꯣꯛꯇꯕꯅꯦ
ꯇꯥꯛꯁ ꯀꯝꯄ꯭ꯂꯤꯇꯦ ꯍꯥꯏꯅ ꯊꯣꯛꯇꯦ ꯑꯩꯉꯣꯟꯗꯗꯤ
ꯐꯔ ꯀꯣ
ꯑꯥ ꯑꯥ
ꯑꯩꯩꯅ ꯑꯩ ꯊꯣꯛꯇꯦ ꯑꯩꯅ ꯑꯩꯅꯀꯣ ꯐꯥꯏꯚꯇ ꯐꯥꯏꯚꯇ ꯑꯍꯨꯝ ꯑꯍꯨꯝ ꯀ ꯄ꯭ꯂꯦ ꯇꯧꯈ꯭ꯔꯦꯅ ꯊꯣꯛꯑꯦ
ꯑꯥ ꯑꯥ
ꯅꯪ ꯁꯨ ꯁꯨꯃꯥꯏꯅ ꯊꯣꯛꯄ ꯑꯥꯎ
ꯑꯍꯨꯝ ꯑ ꯅꯠꯇꯦ ꯅꯠꯇꯦ ꯅꯠꯇꯦ ꯍꯧꯖꯤꯛꯁꯦ ꯅꯪꯅ ꯑꯍꯨꯝ ꯀꯝꯄ꯭ꯂꯤꯠ ꯇꯧꯈ꯭ꯔꯦ ꯍꯥꯏꯁꯤꯅ ꯑꯗꯣ ꯑ ꯃꯉ ꯃꯉꯥ ꯁꯨꯕ ꯀꯥꯟꯗ ꯑꯩꯉꯣꯟꯗꯁꯨ ꯑꯞꯗꯦꯠ ꯂꯥꯛꯄꯤꯔꯣ ꯍꯥꯏꯕ
ꯍꯣꯏ ꯅꯪꯁꯨ ꯂꯥꯛꯀꯅꯤ
ꯑ ꯃꯤ ꯅꯪꯅ ꯇꯧꯔꯁꯨ ꯑꯩꯒꯤꯁꯨ ꯂꯥꯛꯀꯅꯤ ꯍꯥꯏꯕ ꯎꯝ
ꯍꯥꯏꯗꯤ ꯏꯕꯥꯅꯤ ꯇꯧꯕꯅꯤꯅꯀꯣ ꯑꯥ ꯏꯕꯥꯅꯤ ꯇꯧꯕꯅꯤꯅꯀꯣ ꯑꯅꯤꯃꯛ ꯐꯪꯕꯅꯤꯅ ꯈꯪꯉꯅꯤꯕ
ꯑ ꯂꯣꯏꯕ ꯈꯪꯒꯅꯦꯕ ꯑꯩꯒꯤ ꯑꯩꯒꯤ ꯑꯩꯒꯤ ꯇꯥꯛꯁꯁꯨ ꯂꯣꯏꯁꯤꯜꯂꯛꯀꯅꯤ ꯍꯥꯏꯕꯀꯣ
ꯌꯥꯎꯗꯦ
ꯍꯥꯏꯃꯤꯠ ꯌꯥꯎꯗꯦ
ꯎꯝ
ꯑꯗꯣ ꯑꯩ ꯑꯩ ꯑꯩꯉꯣꯟꯗ ꯍꯧꯖꯤꯛ ꯀꯟꯐ꯭ꯌꯨꯁ ꯆꯠꯄ ꯑꯃꯅ ꯍꯧꯖꯤꯛ ꯑꯩꯅ ꯀꯣꯜ ꯃꯔꯤꯔꯛ ꯇꯧꯈ꯭ꯔꯦ ꯍꯥꯏꯁꯤꯅꯦ ꯑꯗꯣ ꯀꯣꯜ ꯃꯔꯤ ꯇꯧꯕꯗꯨ ꯑꯁꯤꯗ ꯃꯥꯒꯤ ꯀꯣꯜ ꯃꯔꯤ ꯇꯧꯗ ꯑꯩꯒꯤ ꯃꯔꯤꯗꯨꯗꯤ ꯂꯩꯌꯦꯕ ꯑꯩꯅ ꯇꯧꯕꯒꯤꯗꯨꯗꯤ ꯑꯗꯨꯒ ꯃꯤꯅ ꯇꯧꯔꯛꯄꯒꯤꯗꯤ ꯑꯩꯉꯣꯟꯗ ꯂꯣꯏꯁꯤꯟꯕꯒꯤ ꯀꯩꯁꯨ ꯑꯃꯠꯇ ꯎꯠꯂꯛꯇꯦ ꯍꯥꯏꯕ ꯑꯗꯨꯗ ꯎꯂꯀꯤꯔ ꯍꯥꯏ ꯄꯨ ꯏꯗ ꯎꯠꯂꯛꯇꯦ ꯑꯩꯉꯣꯟꯗ ꯂꯣꯏꯁꯤꯟꯕꯒꯤ ꯎꯠꯂꯛꯇꯕ ꯎꯗꯕ ꯅꯪꯒꯤꯗꯨꯗꯤ ꯀꯝꯄ꯭ꯂꯤꯇꯦꯠ ꯀꯝꯄ꯭ꯂꯤꯇꯦꯠ ꯍꯥꯏꯅ ꯁꯣꯡꯕ ꯌꯥꯏꯀꯣ ꯗꯨꯁꯨ
ꯑꯗꯨꯒꯤꯔ ꯈꯪꯗꯦ ꯑꯩꯒꯤ ꯑꯩꯁꯨ ꯑꯍꯨꯝꯕꯛ ꯇꯧꯕꯗꯣ
ꯅꯪꯒꯤꯗꯤ ꯂꯣꯏꯁꯤꯟꯐꯝ ꯊꯣꯛꯑꯦ ꯅꯪ ꯅꯪꯅ ꯇꯧꯕꯗꯤ ꯅꯪꯅ ꯇꯧꯔꯛꯄ ꯗꯤ ꯌꯥꯏꯑꯕ ꯅꯪꯒꯤꯗꯗꯤ ꯂꯣꯏꯁꯤꯟꯕ ꯎꯔꯛꯀꯗꯧ ꯃꯥꯜꯂꯦꯕ
ꯑꯩꯅꯀꯣ ꯑꯩꯅ ꯑꯍꯨꯝꯕꯛ ꯇꯧꯕꯅꯦꯕ ꯑꯍꯨꯝꯔꯛꯗꯤ ꯍꯥꯏꯗꯤ ꯍꯧꯖꯤꯛ ꯅꯪꯉꯣꯟ ꯑꯅꯤ ꯇꯧꯈ꯭ꯔꯦꯀꯣ ꯑꯃꯅ ꯏꯅꯥꯎꯅꯨꯄꯤꯗ ꯇꯧꯕꯅꯦꯕ ꯑꯗꯨꯒ ꯃꯔꯤ ꯇꯧꯕꯗꯣ ꯃꯔꯤꯗꯨꯗꯤ ꯗꯦꯅꯤꯁꯅ ꯀꯣꯜ ꯇꯧꯔꯛ ꯅꯦꯕ
ꯑꯥ ꯑꯥ
ꯑꯗꯨꯒꯤ ꯀꯥꯎꯇꯣꯗꯣ ꯃꯥꯜꯂꯦ
ꯑꯗꯨꯒꯤ ꯀꯥꯎꯟ ꯇꯧꯕ ꯃꯥꯜꯂꯦꯕ
ꯇꯧꯗꯕ ꯃꯥꯜꯂꯦ ꯑ ꯈꯪꯗꯦ ꯑꯩꯁꯨ ꯒ꯭ꯌꯥꯟ ꯇꯥꯗꯦ ꯑꯩ ꯍꯣꯔꯦꯟ ꯑꯃꯨꯛꯀ ꯍꯪꯉꯦ
ꯑꯁ ꯌꯥꯏ ꯌꯥꯏ ꯗꯦꯅꯤꯁꯅ ꯇꯧꯔꯛꯄꯗꯤ ꯊꯣꯛꯇꯕ ꯑꯞꯗꯦꯗ ꯂꯥꯛꯇꯕꯒ ꯇꯧꯋꯦꯕꯀꯣ
ꯑꯥꯎ
ꯑꯩꯁꯨ ꯆꯞ ꯃꯥꯟꯅꯕ ꯃꯥꯜꯂꯦ ꯑꯁꯤꯗꯤ ꯈꯪꯗꯦ ꯃꯤꯅ ꯇꯧꯔꯛꯄꯗꯤ ꯌꯥꯒꯗꯧꯕꯗꯤ ꯃꯥꯟꯗ ꯃꯥꯟꯗꯦ
ꯌꯥꯏ ꯍꯥꯏꯌꯦ ꯃꯥꯗꯤ ꯑꯗꯨꯒ ꯌꯥꯏ ꯍꯥꯏꯅꯁꯨ ꯊꯥꯕꯅꯦ
ꯑꯗꯨ ꯃꯤ ꯃꯤ ꯀꯌꯥꯃꯨꯛꯀꯨꯝꯕ ꯇꯧꯒꯗꯧꯕ ꯅꯪ ꯍꯥꯏꯔꯣꯅꯦ ꯑꯗꯨꯗꯤ ꯍꯧꯖꯤꯛꯁꯦ
ꯑꯩꯅ ꯑꯩꯅ ꯃꯤ ꯑꯃ ꯃꯔꯤ ꯑꯩꯅ ꯃꯤ ꯃꯔꯤ ꯇꯧꯒꯅꯤ ꯃꯤ ꯃꯔꯤ ꯍꯥꯏꯕꯁꯦ ꯃꯤ ꯃꯔꯤ ꯅꯠꯇꯦ ꯀꯣꯂꯔ ꯑꯃꯗꯀꯣ
ꯎꯝ ꯃꯔꯤ ꯃꯔꯤꯌꯦ ꯑꯗꯨ ꯑꯗꯨ ꯃꯤ ꯃꯔꯤ ꯁꯨꯗꯦ ꯂꯣꯏꯔꯦ ꯀꯝꯄ꯭ꯂꯤꯠ ꯇꯧꯔꯦ
ꯑꯩꯠꯇꯤꯟ ꯇꯥꯏꯝꯁ ꯌꯧꯒꯅꯤꯅ ꯑꯩꯠꯇꯤꯟ ꯇꯥꯏꯝꯁ ꯌꯧꯅꯕ ꯇꯧꯗꯦꯕ ꯍꯣꯏ
ꯅꯨꯃꯤ
ꯑꯗꯣ ꯃꯤ ꯑꯃꯗ ꯃꯔꯤ ꯌꯥꯎꯔꯗꯤ ꯃꯤ ꯑꯃꯒ ꯑꯃꯨꯛꯀ ꯇ꯭ꯔꯥꯏ ꯇꯧꯅꯦꯕ
ꯃꯤ ꯃ ꯀꯩꯗꯧꯋꯦꯕ ꯃꯤ ꯑꯃꯗ ꯃꯔꯤ ꯌꯧꯈ꯭ꯔꯗꯤ ꯂꯣꯏꯔꯦꯕ
ꯊꯕꯕ
ꯑꯆꯥ ꯂꯣꯔꯤꯅꯤ ꯁꯤꯗꯤ ꯃꯤ ꯑꯣꯔ ꯁꯤꯗꯤ ꯃꯔꯤꯔꯛ ꯇꯧꯔꯗꯤ ꯂꯣꯏꯔꯤꯅꯦ ꯅꯪ ꯑꯃꯨꯛ ꯄꯥꯎ ꯐꯥꯎꯅꯕ ꯌꯥꯔꯔꯣꯏꯅꯦ
ꯑꯥꯎ
ꯌꯥꯏ ꯌꯥꯏ ꯄꯨꯔꯥ ꯄꯥꯎ ꯐꯥꯎꯅꯅꯤꯡꯉꯁꯨ ꯎꯄꯥꯏ ꯂꯩꯔꯣꯏꯅꯦ ꯍꯣꯂꯛꯅꯒꯦꯅ ꯈꯟꯕꯅꯦ ꯑꯗ ꯃꯥ ꯑꯣꯏꯒꯧꯕ ꯃꯥꯟ ꯑꯩꯅ ꯋꯥꯆꯦꯞꯇ ꯈꯛ ꯊꯥꯕꯤꯕꯅꯦꯕ ꯑꯣꯏ ꯒꯗꯕ ꯃꯥꯟꯗꯦ ꯅꯪꯒꯤꯗꯣꯅ
ꯎꯝ ꯎꯝ
ꯃꯥꯅ ꯄꯥꯔꯇ ꯇꯥꯏꯝ ꯖꯣꯕ ꯂꯩꯕꯔꯥ ꯄꯥꯔ ꯇꯥꯏꯝ ꯖꯣꯕ ꯂꯩꯕ꯭ꯔꯥ ꯍꯪꯕꯁꯤꯀꯣ ꯍꯪꯕꯁꯦ
ꯌꯥꯝ ꯍꯪꯕꯅꯦ
ꯑꯝ
ꯑꯩꯉꯣꯟꯁꯨ ꯍꯪꯕ ꯑꯩꯉꯣꯟꯗ ꯊꯤꯕꯤꯌꯨ ꯀꯥꯏ ꯑꯩ ꯄꯣ ꯂꯩꯔꯣꯢ ꯀꯥꯟꯗ
ꯍꯝ ꯑꯗꯣ ꯂꯩꯔꯁꯨ ꯑꯩꯈꯣꯏꯒꯤ ꯑ ꯑꯩꯈꯣꯏꯒꯤ ꯑꯥ ꯄꯥꯝꯕꯒꯤ ꯁꯇꯥꯏꯜꯗꯨꯗꯤ ꯇꯣꯡꯉꯥꯂꯦꯕ
ꯑꯗꯨꯅꯦ ꯂꯩꯗꯤ ꯂꯩꯌꯦ ꯑꯗꯨꯁꯨ ꯇꯟꯕꯀꯣ
ꯂꯩꯌꯦꯁꯨ ꯐꯔꯛ ꯇꯥꯕꯅꯦꯕ ꯑꯗꯨꯒꯤ ꯀꯩꯩꯅꯣ ꯀꯣꯜꯁꯦꯟ ꯇꯔꯒꯨꯝꯕ ꯀꯩꯀꯥ ꯃꯌꯥꯝ ꯂꯩꯌꯦꯕ ꯑꯗꯨꯁꯨ ꯃꯇꯝꯗꯣ ꯌꯥꯝ ꯆꯥꯕꯅꯦꯕ ꯑꯗꯨꯒꯤ ꯋꯥꯅꯤꯗ
ꯑꯗꯨ ꯅꯪ ꯑꯦꯗꯃꯤꯠ ꯀꯥꯔꯗ ꯂꯣꯏꯅ ꯂꯩꯕ꯭ꯔꯥ
ꯑꯦꯗꯃꯤꯠ ꯀꯥꯔꯗ ꯂꯣꯢꯅ ꯂꯩꯌꯦꯕꯥꯃꯥꯂꯦ ꯍꯣꯢ
ꯑꯣ ꯑꯣ ꯐꯩ ꯑꯗꯨꯗꯤ ꯑꯗꯨ ꯆꯪꯕꯅꯦꯕ ꯑꯦꯄ꯭ꯂꯥꯏ ꯇꯧꯕ ꯀꯥꯟꯗ
ꯌꯥꯏ ꯌꯥꯏ ꯔꯦꯁꯇ꯭ꯔꯦꯁꯟ ꯁꯔꯇꯤꯐꯤ ꯀꯦꯠ ꯑꯥ ꯔꯦꯖꯤꯁꯇ꯭ꯔꯦꯁꯟ ꯁꯥꯔꯇꯤꯐꯤꯀꯦꯠꯇꯤ ꯑꯩꯈꯣꯏ ꯐꯪꯈ꯭ꯔꯕ ꯅꯠꯇ꯭ꯔꯣ ꯅꯍꯥꯟꯒꯩꯗꯒꯤ ꯉꯟꯅ ꯔꯦꯖꯤꯁꯇ꯭ꯔꯦꯁꯟ ꯁꯥꯔꯇꯤꯐꯤꯀꯦꯠ ꯂꯩꯒꯤꯅꯦ ꯑꯗꯨꯒ ꯑꯦꯝꯃꯤꯠꯀꯥꯔꯗ ꯅꯦ ꯑꯣꯀꯦ
ꯇ ꯌꯦꯦꯟꯒꯤ ꯃꯥꯔꯛꯁ ꯁꯤꯛꯄꯣ
ꯎꯝ
ꯑꯃꯝ ꯀ ꯇꯕꯣ ꯃꯥꯂꯦ
ꯎꯝ
ꯑꯗꯨꯁꯨ ꯀꯣ ꯑꯗꯨ ꯑꯗꯨꯗ ꯑꯦ ꯕ꯭ꯂꯣꯛꯇ ꯑꯦꯝ ꯕ꯭ꯂꯣꯛꯇ ꯊꯕꯛ ꯇꯧꯕꯁꯤꯡꯗꯣ ꯁꯒꯤ ꯀꯛꯅꯤ ꯀꯣ ꯆ ꯀꯥꯇꯤ
ꯌꯥ ꯉꯥꯡꯉ ꯂꯩ ꯏꯅꯦ ꯃ ꯂ ꯍꯥꯥꯛꯆ ꯀꯔꯤꯅ ꯍꯧꯖꯤꯛ ꯀꯔꯤꯅꯣ ꯄꯩꯁꯥ ꯐꯪꯗꯕ ꯌꯥꯗꯦ ꯍꯥꯏꯔꯒ ꯀꯅ ꯉꯅꯥ ꯃꯅꯕꯒ ꯋꯥꯔꯤ ꯊꯥꯕ ꯇꯥꯏꯃꯤꯡ ꯑꯣꯏ ꯕꯤꯅꯦꯕ ꯑꯗꯨꯗꯒꯤ ꯅꯨꯡꯗꯥꯡꯗ ꯄꯞꯖꯤ ꯑꯗꯨꯝ ꯃꯔꯛ ꯃꯔꯛ ꯁꯥꯟꯅꯩꯕ ꯆꯅꯒꯤꯕꯗꯨ ꯒꯦꯝ ꯁꯥꯟꯅꯔ ꯂꯩꯦꯕ ꯍꯧꯖꯤꯛꯇꯤ ꯀꯣꯜ ꯇꯧꯗꯕ ꯌꯥꯗ꯭ꯔꯦ ꯒꯦꯝ ꯁꯥꯟꯅꯕꯒꯤꯗꯣ ꯀꯣꯜ ꯇꯧꯔ ꯂꯩꯦꯕꯀꯣ ꯒꯦꯝ ꯁꯟꯅꯕꯒꯤ ꯋꯥ ꯉꯥꯡꯉ ꯂꯩꯕ ꯔꯤꯀꯣꯔꯠ ꯇꯧ ꯑꯗꯨ ꯑꯗ ꯑꯩꯈꯣꯏ ꯌꯨꯝꯒꯤ ꯄ꯭ꯔꯦꯁꯔ ꯀꯨꯀꯔ ꯀꯟꯅ ꯆꯥꯛ ꯊꯣꯡꯕꯒꯤ ꯇꯧꯔꯅꯦꯕ ꯃꯤꯅꯤꯠ ꯇꯔꯥꯗꯤ ꯄ꯭ꯔꯦꯁꯔ ꯀꯨꯀꯔ ꯈꯛꯇꯪ ꯊꯥꯒꯠꯄꯤꯕ ꯍꯅꯤꯡ ꯃꯨꯅꯌꯥ ꯄꯦꯁꯥ ꯀꯔꯅ ꯊꯣꯡꯕ ꯇꯣꯛꯄ ꯌꯥꯗꯦ ꯍꯥꯏꯕꯒꯤ
ꯅꯪꯕꯨ ꯊꯣꯡꯕ꯭ꯔꯣ
ꯑꯁ ꯄ꯭ꯔꯣꯅꯦ ꯀꯩꯅꯩꯅ ꯄ꯭ꯔꯣ
ꯌꯥꯏ ꯌꯥꯏ
ꯊꯣꯡꯕꯁꯤ ꯊꯣꯡꯕꯁꯤ ꯂꯩꯇ꯭ꯔꯦꯅꯦ ꯀꯁꯦ
ꯑꯁꯤꯒꯤꯁꯦ ꯑꯩꯩꯅ ꯃꯤꯉꯣꯟꯗ ꯔꯤꯀꯃꯦꯟ ꯇꯧꯕꯗꯣ
ꯑꯥ
ꯃꯣꯏꯅꯤꯕꯨ ꯊꯤꯅ ꯑꯗꯨꯝ ꯈꯜꯂꯦꯕ ꯋꯥꯊ ꯇ ꯑꯗꯨ ꯈꯂ
ꯍꯧꯖꯤꯛꯀꯥꯟꯅꯤ ꯋꯥꯊꯤ ꯌꯥꯝꯃꯟꯕꯒꯤ ꯀꯅꯥꯅ ꯑꯃꯁ ꯊꯥꯖꯗꯕꯅꯦ ꯍꯧꯖꯤꯛ ꯑꯩꯁꯨ ꯑꯩ ꯐꯥꯎꯕꯁꯨ ꯍꯧꯖꯤꯛ ꯊꯥꯖꯗꯦꯅ ꯑꯗꯨꯝ ꯑꯩꯈꯣꯏ ꯊꯥꯖꯕꯒꯨꯝ ꯊꯥꯖꯗꯕꯒꯨꯝ ꯈꯛꯇꯪꯅꯦꯅ ꯁꯤꯒꯨꯝꯁꯦ ꯈꯤꯈ꯭ꯔꯕꯅꯤ ꯍꯦ ꯌꯥꯝ ꯇꯝꯅꯦ ꯑꯣꯏꯊꯕ ꯃꯌꯥꯝ ꯇꯧꯔꯝꯕꯁꯦ ꯈꯁ ꯍꯪꯅꯩ ꯑꯁꯤꯒꯨꯝꯕ ꯑꯣꯏꯗꯕ ꯃꯌꯥꯝ ꯑꯃ ꯇꯧꯔꯝꯅꯤ ꯑꯗꯨ ꯂꯥꯏꯔꯒ ꯑꯃ ꯀꯩꯅꯣ ꯦ ꯦꯁ ꯂꯩ ꯦ ꯀꯂꯔ ꯄꯤ ꯁꯦꯡꯒꯨꯝ ꯃꯩꯖꯥꯖꯗ
ꯂ ꯑꯁ ꯑꯩꯗꯣ ꯑꯁꯤ ꯑꯁꯤꯒꯤꯗꯤ ꯄꯩꯁꯥ ꯐꯪꯅꯤ ꯍꯥꯏꯕꯒ ꯑꯩ ꯀꯊꯖꯩꯕꯀꯣ
ꯗꯗꯤꯦꯅꯤꯁꯅ ꯐꯪꯉꯤ ꯍꯥꯏꯕꯅꯤ ꯅꯪ ꯄꯨꯔꯥ ꯎ ꯑ
ꯏ ꯏꯅꯣꯅ ꯄꯗ ꯍꯥꯏ ꯦ ꯑꯗꯨꯒ ꯁꯥꯔꯤꯀꯥꯟꯗ ꯇꯨꯃꯤ ꯂꯩꯍ ꯋꯥ ꯊꯤꯗꯔꯗꯨ
ꯅꯪ ꯅꯪ ꯑ ꯅꯣꯏ ꯅꯎꯟ ꯄ ꯀꯔꯣ ꯑꯔ
ꯑ ꯑꯃ
ꯑꯃ ꯑꯗꯨꯒ ꯅꯪ ꯑꯅꯤ ꯀꯔꯗꯣꯏ ꯑꯉꯥꯡ ꯀꯌꯥꯗ
ꯑ ꯍꯣꯝ
ꯉꯪꯍꯣꯨꯝ ꯅꯪꯅ ꯑꯍꯥꯟ
ꯑꯧ ꯉꯥꯎ ꯅꯨꯄꯤ ꯑꯃ ꯂꯩ
ꯅ ꯄ ꯅꯣꯟ ꯄꯤꯅ ꯂꯥꯁ ꯅ ꯄꯤ
ꯏꯈꯤꯇꯪ ꯅꯨꯄꯥꯥꯟ ꯅꯥꯏꯅꯣ ꯀꯪꯄꯅ
ꯑꯥ ꯃꯌꯥꯏ ꯑꯣꯏꯕꯀꯣ
ꯎꯝ
ꯃꯣꯏ ꯄꯥꯁ ꯀꯌꯥ ꯀꯌꯥ ꯀꯥꯔ ꯂꯩꯕ꯭ꯔꯣꯖꯤꯦ
ꯑꯃꯅ ꯀꯣꯂꯦꯖ ꯀꯥꯔꯤ ꯑꯃꯅ ꯁ꯭ꯀꯨꯜ ꯀꯥꯔꯤ
ꯑꯆꯥ
ꯌꯥꯏ ꯌꯥꯏ
ꯑꯗꯤ ꯀꯌꯥ ꯁꯨꯔꯒꯦ
ꯉꯁꯦ ꯂꯥꯏꯗꯅꯦ ꯒ꯭ꯔꯦꯖꯨꯋꯦꯁꯟ ꯂꯣꯏꯕꯗꯤ ꯂꯥꯏ ꯂꯥꯏꯕꯅꯤꯅꯦ ꯂꯣꯏꯕ ꯀꯥꯟ ꯀꯩ ꯇꯧꯒꯦꯔꯣ ꯍꯥꯏꯕ ꯈꯛꯇꯪꯅꯤꯅꯦ ꯑꯣꯞꯁꯟꯁꯦ ꯁꯣꯂꯨꯁꯟ ꯗꯦ
ꯀꯉꯔꯦ
ꯑꯗꯨ ꯑꯗꯨꯅꯦ ꯐꯔꯦ ꯌꯥꯔ ꯇꯥꯔꯁꯤ ꯑꯗꯨ ꯗꯤꯅꯤꯁꯇꯤ ꯀꯩꯀꯩ ꯇꯧꯔꯦ ꯍꯧꯖꯤꯛꯒ
ꯃꯥꯗꯣ ꯄꯤ ꯑꯩꯆ ꯗꯤ ꯇꯧꯔꯅꯤ ꯖꯨꯟ ꯑꯗꯨꯋꯥꯏꯗ ꯏꯟꯇꯔꯚꯤꯌꯨ ꯇꯧꯅꯤ ꯍꯥꯏꯌꯦ
ꯇꯥꯗꯦ ꯇꯧꯗꯇꯥ
ꯈꯪꯗꯦ ꯑꯦꯟ ꯑꯥꯏ ꯇꯤ ꯇꯧꯒꯤꯔꯥ ꯃꯤꯦꯝꯁꯇ ꯇꯧꯕꯒꯤꯔꯥ
ꯑꯣ ꯑ ꯃꯣꯏꯁꯨ ꯊꯕꯛꯀꯨꯝꯕꯗꯤ ꯃꯁꯨ ꯊꯤꯗ꯭ꯔꯤꯌꯦ
ꯗꯤ ꯊꯔꯤꯦ ꯑꯦꯛꯖꯝ ꯊ ꯅꯤ ꯍꯥꯏ
ꯌꯥ ꯇꯥ ꯂꯩꯕ ꯃꯤꯆ ꯊꯕꯑꯣ ꯇꯈꯗꯕꯁ ꯃ ꯌꯥꯗꯔꯕꯅꯤ ꯍꯥꯏꯅ
ꯑꯩ ꯇꯧꯗꯁꯨ ꯅꯠꯇ꯭ꯔꯥ
ꯍꯣꯏꯅꯦꯥꯏꯗꯤꯕꯤꯗꯅꯦ ꯐꯥꯏ ꯆꯤꯗꯕ ꯌꯥꯗ ꯅꯨꯄꯤꯅꯦ ꯍꯥꯏꯕꯁꯦ ꯁꯤꯅꯦ ꯑꯦꯗꯚꯥꯟꯇꯦꯖ ꯀꯌꯥꯃꯨꯛ ꯌꯥꯝ ꯍꯣꯔꯦꯟ ꯌꯦꯡꯉꯨ ꯇꯧꯗꯔꯁꯤ ꯀꯌꯥꯕ ꯏꯂ ꯊ ꯇꯅꯨꯡ ꯄꯔ ꯄꯥ ꯆꯨꯝ ꯄꯥꯝꯃꯤ ꯌꯥꯗ
ꯌꯥꯔꯦ ꯀꯔꯥꯏꯟꯔꯣꯒꯗ
ꯑꯩꯈꯣꯏ ꯑꯩꯈꯣꯏꯗꯤꯅꯦ ꯃꯤ ꯑꯣꯏꯗ꯭ꯔꯦ ꯅꯣꯀꯥꯎꯞ ꯆꯥꯗꯧꯔꯦ
ꯀꯪꯗꯥꯥꯏꯗꯒꯤ ꯍꯧꯖꯤꯛ ꯃꯇꯝꯗꯗꯤ ꯅꯨꯄꯤꯁꯨ ꯊꯕꯛ ꯇꯧꯗ꯭ꯔꯗꯤꯀꯣ ꯌꯥꯗ꯭ꯔꯤꯅꯦ
ꯊ ꯁꯥꯏꯅꯤ ꯑꯁꯁꯦ ꯇꯦꯃꯤ ꯌꯧꯨꯔꯕ ꯃꯥꯜꯂꯤꯦꯗ ꯐꯛ ꯐꯛ ꯈꯔ ꯃꯔꯤ ꯁꯣꯟꯕ ꯐꯩꯌꯦ ꯀꯛ ꯀ ꯀꯥꯎ ꯀ ꯀꯧꯊꯛ ꯀ